ꯑꯣ ꯑꯣ ꯏꯕꯦꯝꯃ ꯇꯥꯕ꯭ꯔꯣ
ꯁꯤ ꯆꯝꯕ ꯄꯌꯦꯄꯥ ꯇ ꯉꯅꯤꯗꯦ ꯆꯣ
ꯑꯣ ꯃꯔꯤ ꯀ
ꯍꯣꯏ ꯅꯨꯡꯉꯥꯏꯔꯨꯒꯦ
ꯑꯣ ꯆꯥꯛꯄ ꯆꯥꯔꯕ꯭ꯔꯣ ꯅꯪꯕꯣ
ꯆꯔꯦ
ꯑꯣ ꯑꯣ ꯑꯣ ꯅꯪꯁꯤꯕꯨ ꯂꯩꯁꯥꯔꯣ ꯅꯠꯇ꯭ꯔ ꯌꯨꯝ ꯄꯥꯜꯂꯕ꯭ꯔꯣ
ꯃꯥꯎꯅꯦ ꯍꯥꯏꯏꯕ ꯈꯦꯗ
ꯃꯅ ꯍꯥꯏꯔꯣ ꯑꯁ ꯃꯥꯜꯂꯦꯕ ꯅꯈꯣꯅꯤ ꯃꯧꯅ ꯍꯥꯥ ꯃꯥꯜꯂꯦꯕ ꯀꯔꯤ ꯌꯦꯟꯁꯥꯡ ꯆꯥꯔꯦ ꯉꯁꯤꯗꯤ
ꯗ ꯉꯁꯥꯏꯗ ꯑꯗꯨꯒ ꯉꯔꯥꯡꯒꯤ ꯑꯣꯛꯁꯥꯒ ꯀꯩꯅꯣꯗ
ꯑꯣ ꯑꯣ ꯑꯗꯨ ꯅꯪꯅ ꯊꯣꯡꯕ꯭ꯔꯣ ꯀꯅꯥꯅ ꯊꯣꯡꯕ꯭ꯔꯣ
ꯍꯣꯏ ꯃꯇꯣꯟꯅꯦ
ꯑꯥ ꯑꯗꯨ ꯅꯪꯗꯤ ꯊꯣꯡꯕ ꯍꯩꯕ꯭ꯔꯣ ꯅꯪꯁꯨ ꯗꯥꯜꯁ ꯊꯣꯡꯕ ꯍꯥꯏꯩꯕ꯭ꯔꯣ
ꯑ
ꯅꯪꯁꯨ ꯗꯥꯗꯤ ꯁꯣꯡꯕ ꯍꯩꯕ꯭ꯔꯣ
ꯑꯦꯕꯥ
ꯗꯥꯥꯛ ꯊꯣꯡꯕ ꯍꯩꯕ꯭ꯔꯣ ꯕꯠ ꯅꯪꯁꯨ
ꯌꯥꯝ ꯍꯥꯎ ꯑ ꯌꯥꯝ ꯍꯥꯎ ꯈꯪꯗꯦꯗ ꯊꯣꯡꯕ ꯑꯗꯨꯝ ꯍꯥꯏ ꯍꯥꯏꯌꯦꯦ ꯍꯥꯏꯅꯤꯡꯉꯗꯤ ꯍꯥꯏꯗꯕ ꯍꯥꯏꯗꯦ ꯍꯥꯏꯅꯤꯡꯉꯗꯤ ꯍꯥꯏꯕ
ꯑꯗꯨ ꯅꯪ ꯗꯥ ꯀꯃꯥꯏꯅ ꯊꯣꯡꯕ꯭ꯔꯣ ꯑꯩꯉꯣꯟꯗ ꯑꯃ ꯍꯥꯏꯔꯣꯅꯦ ꯅꯪꯒꯤ ꯁꯇꯦꯠꯇꯣ ꯑꯩꯁꯨ ꯈꯪꯅꯤꯡꯉꯦꯅꯦ ꯃꯤ ꯃꯤꯒꯤ ꯊꯣꯡꯕ ꯇꯣꯉꯥꯟ ꯇꯣꯉꯥꯟꯕꯗꯣ ꯑꯩꯁꯨ ꯈꯪꯅꯤꯡꯕ ꯑꯗꯨ ꯍꯥꯏꯌꯣ ꯅꯪꯁꯨ
ꯑ ꯄ ꯇꯂꯥꯎ ꯆ ꯔꯂꯤꯁ ꯃꯤ ꯇ ꯄꯗꯤ ꯂꯤꯁ ꯑꯗꯨꯒꯕ ꯊꯝꯗꯦ ꯃꯅꯥꯝꯗꯣ ꯄꯥꯝꯗꯦ ꯍꯥꯏꯕ ꯑꯗꯨꯝ ꯄꯥꯝꯕꯁꯤꯡꯗꯤ ꯑꯗꯨꯝ ꯊꯝꯃꯦ ꯄꯥꯝꯗ꯭ꯔꯗꯤ ꯃꯅꯥꯝ ꯄꯥꯝꯗ꯭ꯔꯗꯤ ꯊꯥꯝꯅꯤ ꯑꯗꯨꯒ ꯒꯥꯔꯂꯤꯛ ꯇꯣꯃꯦꯇꯣ ꯈꯤꯇꯪ ꯍꯥꯞꯅꯤ ꯀꯩꯅꯣ ꯒ꯭ꯔꯦꯚꯤ ꯑꯣꯏꯅꯤꯡꯉꯥꯏꯀꯣ
ꯑꯥ
ꯑꯗꯨꯒ ꯆꯤꯛꯀꯟ ꯃꯁꯂꯥ ꯈꯤꯇꯪ ꯍꯥꯞꯄꯒ
ꯑ ꯑ ꯑ ꯑ
ꯃꯤꯠ ꯃꯁꯂꯁꯨꯨꯌꯥ ꯌꯦꯗꯕꯤꯗ
ꯥꯡꯗ ꯀꯣ
ꯎꯝ
ꯍꯥꯎꯗꯕ ꯃꯥꯜ ꯅꯪ
ꯍꯪꯒꯅ
ꯑꯩꯗꯤ ꯀꯥꯡꯁꯣꯁꯦ ꯑꯗꯨꯝ ꯄꯥꯝꯃꯦ ꯅꯪꯅ ꯀꯥꯡꯁꯣ ꯄꯥꯝꯕ꯭ꯔꯥ
ꯀꯥꯡꯪꯁꯔꯤ ꯅꯄꯝꯃꯦ ꯗꯗꯥꯗꯒꯤ ꯗꯥꯜꯗꯤ ꯑꯩꯈꯣꯏꯗꯤ ꯍꯣꯁꯇꯦꯜꯗꯒꯤ ꯆꯥꯎꯔꯥꯛꯄꯅꯤꯅ ꯄꯦꯜꯂꯦ
ꯑꯗꯅ ꯆꯥꯃꯟꯗꯁꯨ ꯀꯩꯅꯣ ꯆꯥꯅꯤꯡꯗꯦ ꯀꯥꯡꯁꯣꯏꯗꯤ ꯑꯗꯨꯝ ꯆꯥꯔꯁꯨ ꯑꯗꯨꯝ ꯍꯥꯎꯋꯦꯕꯀꯣ
ꯑ
ꯍꯝ ꯑꯗꯨ ꯅꯪꯗꯤ ꯅꯪꯒꯤ ꯐꯦꯚꯣꯔꯥꯏꯠ ꯀꯂꯔꯁꯦ ꯀꯔꯤꯔꯣ
ꯕ꯭ꯂꯦꯛ ꯋꯥꯏꯠ
ꯑꯣ ꯑꯣ ꯑꯣ ꯑꯣ ꯌꯥꯏꯔ ꯀꯣ ꯀꯂꯔꯁꯨ ꯄꯨ꯭ꯔꯥꯔ ꯀꯣ ꯌꯥꯝꯅ ꯀ꯭ꯂꯤꯌꯥꯔ ꯀꯠ ꯑꯣꯏꯕ ꯀꯂꯔ ꯉꯥꯛꯇꯅꯤꯅꯦ
ꯑꯗꯤ
ꯅꯪꯗꯤ ꯃꯤ ꯋꯥꯡꯕ꯭ꯔꯥ ꯇꯦꯟꯕ꯭ꯔꯥ ꯑꯩ ꯎꯗ꯭ꯔꯤ ꯅꯉꯣꯟꯗ ꯀꯃꯥꯏꯅ ꯇꯧꯕ꯭ꯔꯥ ꯅꯪꯗꯤ
ꯏꯅꯤ ꯋꯥꯣꯡꯕꯗꯤ ꯅꯠꯇꯗꯣ
ꯑꯣ ꯑꯩꯩꯅ ꯃꯤ ꯋꯥꯡꯕ ꯌꯥꯝ ꯄꯥꯝꯃꯦ ꯑꯩꯗꯤ ꯃꯛꯁꯥꯗ ꯇꯦꯟꯕꯒꯤꯀꯣ
ꯑꯣ
ꯅꯒꯤ ꯥꯛꯂꯣ ꯌꯥꯝ ꯄꯥꯝꯃꯦ
ꯑꯩꯈꯣꯏ ꯅꯨꯄꯤꯗꯤ ꯀꯩꯝ ꯇꯧꯗꯦꯗ ꯌꯦꯡꯃꯪꯗ꯭ꯔꯒꯁꯨ
ꯑꯣ ꯑꯗꯨꯣ ꯅꯈꯣꯏ ꯅꯆꯤꯟ ꯏꯅꯥꯎꯗꯤ ꯀꯌꯥ ꯂꯩꯕ꯭ꯔꯣ
ꯄꯔꯁꯅꯥ ꯁꯅꯒ ꯇꯥꯏ ꯀꯃ
ꯑꯣ ꯌꯥꯏꯗ ꯑꯗꯨꯗꯤ ꯌꯥꯗꯅꯦꯅ ꯑꯦ ꯑꯣꯗ ꯑ ꯆꯦ ꯀ ꯀꯗ ꯃꯥꯟꯍꯣꯏꯗ ꯑꯗꯨꯗꯤ ꯌꯥꯝꯅꯤꯅ ꯀꯩꯅꯣꯅꯦ ꯑꯇꯩꯀꯣ ꯃꯐꯛꯒꯨꯝꯕ ꯑꯗꯨꯒꯨꯝꯕꯅꯦꯕ
ꯑꯥ
ꯑꯣ ꯑꯗꯨ ꯅꯍꯪꯗꯤ ꯉꯁꯨ ꯀꯔꯤ ꯊꯄꯛ ꯂꯩꯌꯦꯦ
ꯪꯂꯥꯏꯗꯤ ꯊꯪꯉꯁꯤꯗꯤ ꯑꯗꯨꯝ ꯍ ꯂꯩꯅꯤ
ꯑ ꯍ ꯑꯗꯨ ꯌꯨꯝꯗ ꯂꯩꯔꯗꯤ ꯅꯪ ꯈ꯭ꯋꯥꯏꯗꯒꯤ ꯅꯨꯡꯉꯥꯏꯕ ꯊꯕꯛꯇꯩ ꯀꯔꯤ ꯇꯧꯕ꯭ꯔꯥ
ꯃꯤꯟꯩꯇꯦꯙꯀꯥ
ꯎꯝ
ꯑꯦ ꯑꯗꯨꯝ ꯐꯝꯔꯒ ꯏꯁꯩ ꯃ꯭ꯌꯨꯖꯤꯛ ꯊꯥꯔꯒ ꯑꯗꯨꯝ
ꯑ ꯑꯣ ꯑꯥ
ꯁ ꯃꯤꯕꯨꯁꯨ ꯗꯤꯁꯇꯔꯕ ꯇꯧꯔꯣꯏ ꯃꯤꯅꯁꯨ ꯑꯩꯕꯨ ꯗꯤꯁꯇꯔꯕ ꯇꯧꯔꯦ ꯂꯝꯕꯤꯗ ꯑꯗꯨꯝ ꯄꯥꯝꯃꯦ ꯑꯩꯗꯤ ꯄꯨꯔꯥ ꯀꯥꯃꯟ ꯄꯤꯁꯇ
ꯑꯧ ꯑꯩꯗꯤ ꯐ꯭ꯔꯤ ꯇꯥꯏꯝ ꯂꯩꯔꯗꯤ ꯁꯤꯅꯦꯃꯥ ꯌꯦꯡꯕ ꯈꯛꯇꯅꯦ ꯁꯤꯅꯦꯃꯥ ꯌꯦꯡꯅꯤꯡꯕ ꯁꯤꯅꯦꯃꯥ ꯌꯦꯡꯅꯤꯡꯕ ꯑꯥꯎ ꯁꯨꯃ ꯌꯦꯡꯅꯤꯡꯕ
ꯎꯝ
ꯑꯗꯨ ꯑꯉꯥꯡꯁꯤꯡꯗꯣ ꯍꯦꯛꯇ ꯂꯥꯛꯑꯒ ꯐꯣꯟ ꯇꯧꯕꯗ ꯑꯩꯅ ꯁꯤꯅꯦꯃꯥꯁꯨ ꯌꯥꯝ ꯄꯦꯟꯅ ꯍꯦꯛꯇ ꯌꯦꯡꯕ ꯐꯪꯗꯕ ꯑ ꯇꯠ
ꯍ ꯑꯦꯁꯣ ꯗ꯭ꯔꯃꯥꯒꯨꯝꯕ ꯐꯤꯔꯣꯒꯨꯝꯕ ꯑꯗꯨꯝ ꯌꯦꯡꯉꯦ ꯑꯗ ꯑꯩꯅ ꯀꯟꯇ꯭ꯔꯣꯜ ꯇꯧꯕ ꯉꯝꯗꯕꯗꯣ ꯍꯦꯛ ꯌꯦꯡꯈ꯭ꯔꯗꯤꯀꯣ
ꯎꯝ ꯣꯏꯜꯗ ꯑꯐꯥꯎ ꯌꯦꯡꯅꯤꯡꯕꯗ
ꯍꯣꯏ ꯑꯗꯨꯒꯤ ꯅꯠꯇ꯭ꯔꯗꯤ ꯑꯗꯨꯝ ꯌꯦꯡꯕꯅꯤꯗ ꯏꯊꯟꯗ ꯀꯣꯟꯇ꯭ꯔꯣꯜ ꯇꯧꯕꯗꯣ ꯉꯝꯗꯕꯗꯣ ꯑꯩ ꯗ꯭ꯔꯃꯥ ꯍꯦꯛ ꯌꯦꯡꯈꯗꯤꯀꯣ
ꯍ ꯂꯥꯛꯇꯦ ꯍꯩꯅꯧ ꯃꯇꯝ ꯑꯣꯏꯕꯅꯤꯅ ꯍꯩꯅꯧꯗꯤ ꯆꯥꯕ ꯐꯪꯕ꯭ꯔꯣ ꯅꯈꯣꯏꯗꯤ
ꯀ ꯍꯥꯏꯅ ꯌꯥꯝ ꯄꯥꯜꯂꯦ ꯑꯩꯈꯣꯏꯒꯤꯗꯣ
ꯑꯥ ꯍꯁ ꯑꯩꯈꯣꯏꯅꯁꯨ ꯍꯩꯅꯎ ꯄꯥꯜ ꯂꯩꯣꯏ ꯍꯅꯥꯎꯗꯨ ꯐꯖꯅ ꯆꯥꯕ ꯐꯪꯉꯦ ꯎꯝ ꯎ
ꯇ ꯍꯥꯏꯥꯏ
ꯉꯁꯤꯗꯤ ꯅꯨꯡꯁꯥ ꯁꯥꯕ ꯃꯥꯜꯂꯦꯍꯦ ꯑꯁꯤꯗꯗꯤ ꯅꯈꯣꯏ ꯅꯈꯣꯏꯔꯣꯝꯗꯗꯤ ꯅꯨꯡꯁꯥ ꯁꯥꯕ꯭ꯔꯣ
ꯍꯣꯏ ꯁꯥꯔ ꯉꯁꯥꯏꯗꯤ ꯀꯩꯅꯣ ꯇꯧꯔ ꯌꯥꯝ ꯁꯥꯕꯗꯤ ꯅꯠꯇꯦ ꯑꯌꯨꯛꯇꯗꯤ ꯀꯥ
ꯎꯝ
ꯇ꯭ꯋꯦꯟꯇꯤ ꯐꯥꯏꯚ ꯄꯥꯔꯁꯦꯟꯁꯒꯨꯝꯕꯗ ꯑꯣꯔꯗꯔ ꯐ ꯀꯀꯁꯤꯗꯤ ꯅꯣꯡꯖꯨꯅꯤ ꯍꯥꯏꯕꯅꯤ ꯉꯁꯤ ꯑꯗꯨ ꯈꯪꯗꯦ
ꯑꯥ ꯅꯣꯡ ꯆꯨꯔꯨꯔꯗꯤ ꯐꯥꯛꯀꯗꯕ ꯏꯁꯤꯡꯁꯨ ꯂꯥꯛꯇꯕ ꯀꯣ ꯌꯣꯛꯁꯨ ꯆꯤꯡꯗꯕ ꯂꯔ
ꯅꯣꯏ ꯇꯗꯤꯤ ꯏꯁꯤꯡ ꯅꯛꯇꯕ꯭ꯔꯣ
ꯂꯥꯛꯇ꯭ꯔꯦꯅꯦ ꯇꯨꯇꯤ ꯏꯁꯤꯡꯁꯨ ꯀꯔꯤꯁꯨ ꯔꯦꯒꯨꯂꯔ ꯑꯣꯏꯗ꯭ꯔꯦꯅꯦ ꯏꯁꯤꯡꯁꯦ ꯂꯩꯕꯗ ꯂꯣꯏꯔꯦ ꯍꯡꯊ ꯀꯩꯅꯣ ꯇꯧꯗꯣꯏꯅ ꯏꯁꯤꯡꯁꯦ ꯔꯔꯤꯒꯨꯂꯔ ꯑꯣꯏꯗꯕ ꯑꯗꯨ ꯌꯥꯔꯦ ꯈꯪꯗ꯭ꯔꯦꯗꯣ ꯑꯁꯤ ꯂꯩꯕ ꯉꯥꯛꯇ ꯊꯥꯒꯗ ꯌꯥꯏ ꯑꯗꯨ ꯍꯣꯔꯦꯟ ꯅꯨꯡꯗꯥꯡꯊꯦꯛꯇꯗꯤ ꯃꯊꯦꯜ ꯆꯥꯒꯤꯔꯣ
ꯈꯪꯗꯦ ꯍꯣꯔꯦꯟ ꯈꯪꯅꯤ ꯍꯧꯖꯤꯛꯇꯤ ꯍꯥꯏꯕ ꯉꯝꯗ꯭ꯔꯦ ꯁꯥꯡ ꯂꯩ ꯆꯦꯝꯅꯈꯁꯨ
ꯑꯍꯥꯎ ꯑꯥꯎꯕ ꯊꯣꯛꯂꯒ ꯆꯥꯔꯣ ꯉꯁꯤ ꯅꯨꯡꯗꯥꯡꯁꯦ
ꯑꯩꯈꯣꯏꯅ ꯄꯥꯝꯕ ꯏꯁ꯭ꯇꯇꯥꯜꯗ ꯑꯩꯈꯣꯏ ꯃꯤ ꯌꯥꯝꯕꯅꯤꯅꯀꯣ ꯑꯩꯈꯣꯏꯅ ꯄꯥꯝꯕ ꯏꯁꯇꯥꯏꯜꯗ ꯏꯅꯦ ꯑꯩꯈꯣꯏꯅ ꯑꯗꯨꯝ ꯄꯥꯝꯗꯕꯗꯗꯤ ꯈꯜꯍꯣꯡꯕ ꯍꯥꯏꯩꯗꯤ ꯄꯤꯂꯏꯅꯦ ꯃ ꯀꯩ ꯀ ꯁ ꯂ ꯎꯇꯔꯗꯤꯗꯦ
ꯎꯝ ꯎꯝ ꯐꯪꯒ꯭ꯔꯦꯅꯦ ꯃꯤ ꯌꯥꯝꯅ ꯂꯩꯕ ꯍꯥꯏꯕꯁꯤꯁꯨ ꯀꯣ ꯑ ꯑꯃꯥꯡꯒꯦ ꯑꯄꯥꯥꯝꯕ ꯄꯥꯝꯗꯕ ꯌꯥꯝꯕꯒꯤ ꯅꯤꯡꯊꯨꯡꯅꯒꯤ ꯆꯥꯕ ꯐꯪꯗ꯭ꯔꯦꯕ ꯑꯗꯨꯒ ꯅꯪꯗꯦ ꯉꯁꯤ ꯐꯤ ꯁꯨꯔꯕ꯭ꯔꯣ
ꯍꯣꯏ
ꯑꯥ ꯑꯥ ꯑꯩꯁꯨ ꯐꯤ ꯁꯨꯕ ꯂꯣꯏꯔꯦ ꯊꯕꯥꯛ ꯌꯥꯝ ꯅꯨꯡꯉꯥꯏꯔꯦ ꯐꯤ ꯁꯨꯕ ꯂꯣꯏꯕꯒꯤꯀꯣ
ꯊꯕꯛ ꯑꯃꯗꯤ ꯂꯣꯏꯈꯔꯥꯕꯅꯤꯅꯥ
ꯑ ꯐꯤꯁꯨꯕꯁꯨ ꯊꯕꯛ ꯑꯩꯁꯦ ꯀꯣꯏꯕꯥꯖꯦ ꯌꯥꯝ ꯆꯠꯅꯤꯡꯕꯅꯦꯕ
ꯆꯠꯁꯦ ꯑꯩꯈꯣꯏꯁꯨ ꯆꯠꯁꯦ
ꯑꯣꯝ ꯑꯉꯥꯡꯁꯤꯡ ꯁ꯭ꯀꯨꯜ ꯍꯧꯗ꯭ꯔꯤꯉꯩꯗ ꯀꯣꯏꯕ ꯆꯠꯅꯤꯡꯅꯤ ꯆꯠꯅꯤꯡꯉꯒ ꯑꯗꯨꯝ ꯄꯣꯁꯄꯣꯟ ꯇꯧꯕ ꯍꯌꯦꯡ ꯃꯣꯏ ꯁ꯭ꯀꯨꯜ ꯍꯧꯈ꯭ꯔꯅꯤꯅꯦ ꯈꯪꯗꯦ ꯑꯗꯣ ꯏꯟ ꯕꯤꯇ꯭ꯋꯤꯟ ꯁꯨꯇꯤꯒꯨꯝꯕ ꯂꯩꯕꯗꯣꯀꯣ
ꯎꯝ ꯁꯨꯇꯤ ꯑꯃꯨꯛꯀꯅꯛ ꯐꯩꯁꯦ ꯐꯪꯗꯣꯏ ꯃꯥꯟꯗ꯭ꯔꯦ ꯑ ꯗ ꯑꯩꯗꯤ ꯁꯦꯀꯦꯟ ꯁ꯭ꯇꯔꯗꯦꯒꯨꯝꯕꯗꯤ ꯑꯗꯨꯝ ꯐꯪꯅꯤ ꯑꯗꯨ ꯑꯣꯏꯔꯁꯨ
ꯎꯝ ꯈꯪꯗꯦ ꯉꯁꯤ ꯍꯣꯂꯤꯗꯦ ꯅꯦꯁꯅꯦꯜ ꯍꯣꯂꯤꯗꯦ꯫ꯀꯨꯝꯕ ꯂꯥꯛꯄ꯭ꯔꯥ ꯌꯦꯡꯕꯁꯨ ꯂꯥꯛꯇꯦꯅꯦ
ꯎꯝ ꯆꯤꯜꯗ꯭ꯔꯦꯟꯁꯦꯒꯝꯕꯗꯣ ꯉꯥꯏꯕ ꯇꯥꯔꯦꯗ ꯅ
ꯎ ꯑꯗꯨꯅ ꯑꯃ ꯆꯥꯕ ꯁꯥ ꯌꯦꯡꯉꯒ ꯆꯠꯄ ꯇꯥꯔꯦ
ꯆꯦꯁꯦꯈꯣꯏꯁꯨ ꯀꯕꯨ ꯆꯦꯁꯦ
ꯑꯁ ꯑꯩꯗꯤ ꯂꯥꯁꯦ ꯌꯥꯝ ꯎꯔꯒ ꯂꯥꯗ ꯀꯔꯤ ꯍꯥꯏꯕ꯭ꯔꯥ ꯆꯥꯛꯍꯥꯎꯗꯣ ꯆꯥꯛꯍꯥꯎꯒꯤ ꯇꯟꯗꯣ ꯂꯥ ꯃꯅꯥꯗ ꯍꯥꯞꯂꯒ ꯏꯁꯤꯡꯗ ꯕꯣꯏꯜ ꯇꯧꯔꯒ ꯆꯥꯕꯗꯣ ꯌꯥꯝ ꯆꯥꯅꯤꯡꯉ ꯑꯩꯅ ꯈ ꯌꯥꯝ ꯍꯥꯎꯋꯅꯦ ꯇꯥꯏꯝ ꯄꯥꯁ ꯀꯣ
ꯑꯗꯨꯝ ꯇꯧꯕ ꯑꯦ ꯀꯩꯅꯣ ꯍꯣꯏ ꯇꯃꯦꯡꯂꯣꯡꯗ ꯀꯔꯤ ꯂꯦꯡꯆꯤ ꯄꯣꯡꯇꯦꯟ ꯍꯥꯏꯕꯗꯣ ꯃꯥꯏ ꯁꯦꯝꯕ ꯌꯥꯔꯅꯤ ꯑꯩꯈꯣꯏꯁꯨ ꯒ꯭ꯔꯥꯏꯟꯗꯔ ꯂꯩꯔꯗꯤꯀꯣ ꯑꯗꯨ ꯈꯨꯟꯗꯒꯤ ꯇꯃꯦꯡꯂꯣꯡꯗꯒꯤ ꯀꯩꯅꯣ ꯊꯥꯔꯛꯀꯦ ꯇꯧꯕꯅꯦ ꯑꯩꯉꯣꯟꯗ ꯑ ꯁꯤ ꯆꯥꯛꯍꯥꯎꯗꯣ ꯑꯗꯨ ꯒꯥꯔꯤ ꯆꯠꯄ ꯂꯩꯇꯕꯗꯤ ꯍꯟꯗꯛ
ꯑꯣ ꯑ ꯑ
ꯂꯩꯔꯗꯤ ꯍꯥꯏꯔꯛꯑꯣ ꯍꯥꯏ ꯊꯥꯕꯤꯒꯦ ꯍꯥꯏ
ꯆꯥꯛꯍꯥꯎꯅꯤ ꯂꯩꯅꯤ ꯂꯩꯅꯤ ꯑꯩꯅ ꯃꯦꯁꯤꯟꯗ ꯇꯛꯅꯤꯡꯕꯀꯣ
ꯑ
ꯃꯁꯤꯟ ꯗ ꯇꯥꯛꯅꯤꯡꯕ ꯑꯗꯨꯕꯨ ꯃꯦꯁꯤꯟꯗ ꯇꯥꯛꯅꯕꯁꯦ ꯔꯥꯏꯁ ꯃꯤꯜꯗ ꯆꯠꯄꯗꯣ ꯑꯩꯁꯨꯦ ꯍꯦꯛꯇ ꯅꯪꯗꯕꯀꯣ
ꯎꯝ ꯃꯆꯨ ꯃꯆꯨ ꯇꯣꯉꯥꯟ ꯇꯣꯉꯥꯟꯅ ꯂꯩꯗꯅ ꯃꯆꯥꯥꯛ ꯍꯥꯎ ꯁꯣ ꯔꯦꯠ ꯋꯥꯏꯠ ꯋꯥꯏꯠ ꯄꯤꯌꯣꯔ ꯋꯥꯏꯠꯗꯤ ꯌꯥꯝ ꯍꯥꯎꯕꯗꯤ ꯅꯠꯇꯦꯗ
ꯎꯝ ꯄꯤꯌꯣꯔ ꯋꯥꯏꯠ ꯅꯠꯇꯕ ꯑꯗꯨꯒ ꯌꯥꯝ ꯕ꯭ꯂꯦꯛꯁꯨ ꯅꯠꯇꯕꯀꯣ ꯋꯥꯏꯠꯀ ꯑꯗꯨꯝ ꯄꯤꯡꯀꯤꯁ ꯆꯪꯔꯒ ꯃꯅꯝꯁꯨ ꯂꯩꯕ ꯀꯂꯔꯁꯨ ꯈꯤꯇꯪ ꯈꯤꯇꯪ ꯂꯩꯕꯗꯣ ꯑꯗꯨꯅ ꯕꯦꯁꯅꯤ
ꯑꯗꯨꯗꯤ ꯌꯣꯝꯗꯤ ꯌꯥꯝ ꯍꯥꯎꯕꯗꯤ ꯅꯠꯇꯦꯀꯣ
ꯅꯪ ꯑꯁꯤꯁ ꯕꯖꯥꯔꯗ ꯌꯣꯟꯕꯗꯤ ꯏꯃꯨꯡ ꯃꯨꯔꯒꯀꯣ ꯄ꯭ꯔꯦꯁꯔ ꯀꯨꯀꯔꯗ ꯀꯥꯕꯁꯨ ꯑꯗꯨꯝ ꯀꯟꯕꯅꯦ
ꯑꯗꯨ ꯇꯦꯁꯨ ꯊꯣꯛꯇꯕ ꯃꯥꯜꯂꯦꯈꯣꯏꯒꯤꯁꯦ
ꯅꯍꯥꯟ ꯑꯩ ꯑꯗꯨꯃꯥꯏꯅ ꯀꯦꯛ ꯁꯦꯝꯕꯗꯣ ꯍꯥꯎꯇꯦ ꯍꯥꯏꯅ ꯍꯥꯏꯕꯅꯤꯅꯦ
ꯎ
ꯆꯥꯛꯅꯁꯨ ꯌꯥꯏ ꯆꯥꯛꯅꯁꯨ ꯌꯥꯗꯦꯕ
ꯑꯥ
ꯑ ꯑꯩꯅꯗꯤ ꯂꯣꯀꯦꯜ ꯆꯤꯡꯗ ꯑꯩꯈꯣꯏꯅ ꯐꯪꯕꯗꯣ ꯎ ꯑꯗꯣ ꯑꯦꯟꯅ ꯇꯥꯅꯤꯡꯉ
ꯊꯥꯕꯤꯒꯦ ꯍꯥꯏꯌꯦꯦ ꯊꯥꯕꯗꯤ ꯑꯩꯅ ꯄꯥꯝꯃꯦ ꯍꯥꯏꯕꯒꯤ
ꯑꯣ ꯎꯝ ꯀꯣꯟꯅ ꯐꯪꯉꯗꯤ ꯁꯦꯝꯁꯤꯦꯗ ꯒ꯭ꯔꯥꯏꯟꯗꯔꯗꯁꯨ ꯇꯛꯄꯗꯤ ꯌꯥꯕꯅꯤꯗ ꯑꯗꯨꯕꯨ ꯍꯥꯎꯕꯗꯣ ꯌꯥꯎꯔꯣꯏꯗ꯭ꯔꯥ ꯍꯥꯏꯕꯒꯤ ꯑꯩꯅ ꯄꯦꯟꯗꯤꯡ ꯇꯧꯔꯒ ꯔꯥꯏꯁ ꯃꯤꯜꯗ ꯆꯠꯀꯦ ꯍꯥꯏꯅ ꯑꯗꯨꯝ ꯂꯩꯕꯅꯦꯕ
ꯔꯥꯏꯁ ꯃꯤꯜꯗ ꯇꯥꯛꯄ ꯌꯥꯔꯣꯏꯌꯦ ꯁꯤꯁꯦ ꯒ꯭ꯔꯥꯏꯟꯗꯔ ꯅꯠꯇ꯭ꯔꯗꯤ ꯀꯩꯅꯣ ꯅꯪ ꯍꯛꯁꯀꯨꯝꯕꯗꯤ ꯐꯥ ꯀꯣꯚꯔꯗꯤ ꯂꯧꯊꯣꯛꯈ꯭ꯔꯕ ꯅꯠꯇ꯭ꯔꯣ
ꯑꯥ ꯀꯁꯣꯈ꯭ꯔꯦ
ꯃꯤꯅ ꯇꯥꯛꯄ ꯌꯥꯏ ꯍꯥꯏꯔꯣ
ꯔꯥꯏꯁ ꯃꯤꯜ ꯍꯣꯏ ꯔꯥꯏꯁ ꯃꯤꯜ ꯍꯥꯏꯔꯁꯨ ꯇꯣꯉꯥꯟꯕ ꯔꯥꯏꯁ ꯃꯤꯜꯁ ꯇꯣꯉꯥꯟꯕ ꯃꯦꯁꯤꯟ ꯑꯃꯈꯛ ꯂꯩꯕ ꯄꯥꯎꯗꯔ ꯇꯥꯛꯊꯣꯛꯄꯀꯣ ꯑꯗꯨꯒꯤꯅꯤꯗ ꯑꯩꯅ ꯔꯥꯏꯁꯤꯅꯁ ꯍꯥꯏꯕꯗ ꯔꯣꯝꯗ ꯂꯩꯍꯦ ꯑꯩ ꯌꯣꯝꯃ ꯂꯥꯛꯁꯨꯣ ꯀꯣ ꯑꯗꯣ ꯆꯠꯄꯁꯦ ꯍꯦ ꯀꯩꯅꯣ ꯇꯧꯕ ꯑꯗꯨꯒꯤꯅꯤꯅꯦ
ꯎꯝ ꯑꯗꯨꯅꯦ ꯃꯤ ꯄꯥꯔꯁꯣꯅꯦꯜ ꯒꯥꯔꯤ ꯂꯩꯇ꯭ꯔꯗꯤꯀꯣ ꯌꯥꯝ ꯐꯔꯛ ꯀꯥꯅꯦ ꯆꯠꯊꯣꯛꯄꯗꯣ
ꯆꯠꯆꯕ ꯅꯪ ꯊꯥꯡꯁꯤꯁꯦ ꯆꯥꯎꯕ꯭ꯔꯣ ꯍꯟꯗꯛꯁꯤꯣ
ꯍꯥꯥ
ꯊꯥꯡꯖꯟ ꯆꯥꯃ ꯐꯪꯕ꯭ꯔꯣ
ꯍꯣꯏ ꯑꯗꯨꯝ ꯐꯪꯉꯦ ꯊꯥꯡꯖꯤꯡꯒꯨꯝꯕ
ꯑꯩꯁꯦ ꯊꯥꯡꯖꯤꯡ ꯀꯥ ꯍꯥꯏꯔꯒꯒ ꯑꯩꯒ ꯍꯟꯗꯛꯁꯦ ꯊꯥꯡꯖꯤꯡ ꯌꯥꯝ ꯄꯥꯝꯕꯀꯣ ꯑꯩꯁꯦ ꯎ ꯊꯥꯡꯖꯤꯡ ꯆꯥ ꯑꯥ ꯃꯔꯨꯗꯣ ꯑꯣ ꯊꯥꯡꯖꯤꯡ ꯌꯥꯝ ꯆꯥꯔꯗꯤ ꯍꯦꯛꯇ ꯂꯣꯛ ꯇꯧ ꯍꯥꯏꯕꯗꯤ ꯂꯣꯛ ꯈꯨꯒꯟꯕ ꯅꯨꯡꯗꯥꯡ
ꯑꯗꯨꯅꯦ ꯊꯟꯖꯤꯡꯒꯤ ꯃꯔꯨꯗꯣ ꯀꯩꯅꯣ ꯇꯧꯗ꯭ꯔꯗꯤꯀꯣ ꯑꯃꯨ ꯃꯅꯨꯡꯗ ꯃꯨꯣꯟꯗ꯭ꯔꯗꯤꯀꯣ ꯐ꯭ꯔꯦꯁ ꯎꯝ ꯐ꯭ꯔꯦꯁ ꯆꯥꯕꯗꯤ ꯑꯗꯨꯝ ꯇꯧꯕꯅꯦ ꯂꯣꯛ ꯍꯧꯕꯅꯦ
ꯍꯗ ꯈꯅꯉꯣ ꯈꯤꯇꯪ ꯂꯣꯛ ꯀꯣꯏꯕ ꯆꯥꯔꯗꯤ ꯌꯥꯝꯅ ꯆꯥꯔꯗꯤꯀꯣ
ꯎꯝ
ꯍꯥꯎ ꯇ ꯍꯥꯎꯕ ꯑꯗꯨ ꯐꯔꯒ ꯎꯝ ꯆꯥꯈ꯭ꯔꯗꯤ ꯌꯥꯝ ꯑꯦꯗꯤꯛꯇꯤꯞ ꯑꯣꯏꯕꯗꯣ
ꯎꯝ ꯑꯗꯨ ꯃꯔꯨ ꯌꯥꯝ ꯄꯤꯛꯄꯗꯤ ꯋꯥꯏ ꯆꯥꯕꯗ ꯈꯔ ꯆꯥꯎꯕꯅ ꯑꯗꯨꯝ ꯄꯥꯝꯃꯤ
ꯎꯝ ꯇꯥꯒꯀ ꯁꯟꯐ꯭ꯂꯥꯋꯔꯒꯨꯝꯕꯅꯤꯅ ꯁꯟꯐ꯭ꯂꯥꯋꯔꯒꯨꯝꯕ ꯆꯦꯁꯅ ꯀꯨꯝꯕ ꯆꯥꯔꯗꯤ ꯑꯗꯨꯝ ꯆꯥꯅꯤꯡꯕꯅꯤꯀꯣ
ꯎꯝ
ꯍꯈꯣꯏ ꯅꯥꯄꯤꯒꯨꯝꯕꯗꯤ ꯍꯥꯎꯗꯕ꯭ꯔꯣ ꯏꯟꯁꯥꯡ ꯅꯥꯄꯤꯒꯨꯝꯕꯗꯤ ꯍꯧꯕ꯭ꯔꯣ ꯅꯈꯣꯏ ꯌꯨꯝꯕꯨꯣ
ꯑꯩꯈꯣꯏ ꯍꯥꯞꯇꯗ ꯏꯟꯁꯥꯡ ꯅꯨꯄꯤꯒꯨꯝꯕ ꯑꯅꯦꯅ ꯀꯩꯅꯣ ꯎ꯭ꯔꯣ ꯔꯖꯥ ꯆꯤꯂꯤꯗ ꯍꯣꯏ ꯊꯔ ꯔꯖꯥ ꯆꯤꯂꯤ ꯑꯝꯔ ꯃꯔꯤꯔꯥ